ꯇꯥꯕꯔ‌ꯣ
ꯀꯩꯗꯧꯔꯝꯃꯤꯅꯣ
ꯁꯨꯝ ꯍꯤꯞꯄꯝꯕꯅꯤꯗ ꯎꯝ ꯍꯧꯒꯠꯂ‌ꯦꯗ ꯎꯝ ꯍꯧꯒꯠꯂ ꯉꯥꯏꯍꯥꯛꯇꯪ ꯇꯤꯡꯊꯣꯛꯄꯅꯤ ꯈꯔ ꯇꯧꯕꯒꯤ ꯋꯥꯗꯅ‌ ꯏꯁꯥꯁꯦ
ꯑꯥ ꯑꯆꯝꯕ ꯑꯣꯏꯅ
ꯑꯥ ꯇꯧꯋꯤ ꯑꯆꯝꯕ ꯆꯝꯊꯣꯡ ꯑꯣꯏꯅ ꯆꯝꯊꯣꯡꯕꯨꯗꯤ ꯉꯥ ꯍꯥꯞꯄꯒ
ꯅꯪ
ꯀꯩꯗꯧꯔꯤꯅ‌ꯣ ꯅꯪꯗꯤ
ꯑꯩ ꯁꯨꯝ ꯂꯩꯔꯝꯕꯅꯤ ꯍꯤꯞꯄꯒ
ꯎꯝ
ꯅꯪꯗꯤ ꯀꯩꯀꯩ ꯇꯧꯔꯤꯒꯦ ꯍꯧꯖꯤꯛꯀꯥꯟꯕꯣ ꯇꯥꯕ꯭ꯔꯣ
ꯇꯥꯏꯌꯦ ꯇꯥꯏꯌ‌ꯦ
ꯅꯪꯕꯨ ꯀꯩꯀꯩ ꯇꯧꯔ ꯂꯩꯔꯤꯒꯦ ꯍꯧꯖꯤꯛꯀꯥꯟꯁꯤꯕꯣ
ꯍꯧꯖꯤꯛꯀꯥꯟꯁ‌ꯦ ꯀꯩꯁꯨ ꯊ‌ꯣꯏꯗ‌ꯣꯛꯄ ꯇꯧꯗꯦꯗ ꯂꯧꯁꯤꯡ ꯍꯟꯗꯛ ꯃꯇꯝ ꯌꯧꯔꯛꯑꯕꯅꯤꯅ ꯂꯧ ꯏꯁꯤꯡꯒꯤ ꯊꯕꯛ ꯇꯧꯗꯧ ꯉꯥꯏ ꯂꯩꯔꯦ ꯄꯩꯈꯥ ꯅꯨꯡꯈꯥꯁꯨ ꯂꯣꯏꯈ꯭ꯔꯕꯅꯤꯅ ꯍꯟꯗꯛ ꯇꯥꯡ ꯇꯔꯥꯖꯦ
ꯎꯝ
ꯁꯀꯨꯜ ꯑꯔꯣꯏꯕ ꯄꯨꯕꯒꯤ ꯆꯠꯂꯨꯈꯤꯅꯤ ꯅꯣꯡꯃ ꯑꯃ
ꯎꯝ ꯀꯔꯥꯏ ꯁꯀꯨꯜꯗꯅ‌ꯣ ꯅꯪ ꯄꯨꯔꯤꯅ
ꯎꯝ ꯑꯩꯈꯣꯏꯒꯤ ꯗꯤꯄꯥꯔꯠꯃꯦꯟꯅꯅꯦ
ꯎꯝ
ꯎꯝ
ꯑꯗꯒꯤ ꯁ꯭ꯀꯨꯜ ꯊꯥꯕꯗ ꯊꯥ ꯃꯈꯥꯏ ꯑꯃꯒꯤ ꯆꯥꯡꯗꯤ ꯁ꯭ꯀꯨꯜꯗꯨꯗ ꯑꯉꯥꯡ ꯂꯥꯏꯔꯤꯛ ꯇꯥꯛꯇꯅ ꯀꯣꯏꯁꯟ ꯑꯟꯁꯔ ꯄꯤꯗꯅ ꯅꯩꯅꯈ꯭ꯔꯦꯕꯀꯣ ꯇꯦꯁ ꯇꯧꯗꯅ ꯀꯨꯏꯁ ꯇꯧꯗꯅ
ꯎꯝ
ꯎꯝ ꯂꯣꯏꯈ꯭ꯔꯦ ꯑꯗꯨ ꯇꯥꯛꯄꯗꯣ ꯑꯗꯨꯒ ꯑꯗꯨ ꯂꯣꯏꯈꯤꯕ ꯃꯌꯥꯝꯗꯣ ꯑꯔꯣꯏꯕ ꯒꯤ ꯐꯥꯏꯅꯦꯜ ꯍꯥꯏꯕꯝ ꯂꯩꯌꯦꯕꯀꯣ
ꯑ
ꯑꯗꯨꯒꯤ ꯐꯥꯏꯅꯦꯜ ꯇꯥꯛꯄꯗꯣ ꯇꯥꯡ ꯃꯥꯞ ꯇꯔꯥꯁꯤꯒ ꯃꯥꯇꯝ ꯄꯤꯔꯛꯄ ꯑꯥꯍꯥꯥꯟꯕ ꯒꯔꯨꯞꯇ ꯂꯩꯕ ꯀꯩꯅꯣ ꯗꯦꯠ ꯑꯥꯏꯠꯇ ꯆꯠꯇꯧ ꯃꯥꯜꯂꯤ
ꯅꯣꯏ ꯑꯗꯨꯒꯤꯗꯣ ꯅꯣꯏꯒꯤ ꯑꯗꯨꯒꯤ ꯅꯣꯏꯒꯤ ꯇꯝꯕ ꯂꯣꯏꯔꯥꯒ ꯑꯣ ꯍꯣꯁꯄꯤꯇꯥꯜꯒꯤꯗꯒ ꯏꯟꯇ꯭ꯔꯟ ꯄꯨꯕꯒ ꯍꯥꯏꯅꯩꯗꯅ
ꯑꯥ ꯏꯟꯇꯔꯟ ꯄꯨꯕꯥ
ꯏꯟꯇ꯭ꯔꯟ ꯄꯨꯕꯗꯣ ꯅꯍꯥꯟꯈꯩꯒꯤ ꯇꯧꯔꯛꯏꯗꯨꯒꯤ ꯊꯕꯛꯇꯨ ꯌꯦꯡ ꯇꯣꯏꯔꯥ ꯅꯠꯇ꯭ꯔꯒ ꯑꯔꯣꯏꯕꯒꯤ ꯅꯪꯅ ꯄꯨꯕ ꯆꯠꯇꯣꯔꯤꯕ ꯅꯨꯃꯤꯠꯁꯤꯗ ꯌꯦꯡꯗꯣꯏꯔ ꯑꯣꯖꯥꯅ ꯃꯥꯛ ꯄꯤꯕ꯭ꯔ ꯑꯣꯖꯥ ꯀꯔꯝꯕꯅ ꯃꯣꯏ ꯃꯤ ꯀꯌꯥꯅ ꯌꯦꯡꯉꯒ ꯄꯤ ꯁꯥꯇ꯭ꯔꯉꯩꯗ ꯀꯣꯏꯁꯟ ꯍꯪꯉꯒ ꯈꯨꯝꯃꯛꯄꯗꯨ ꯍꯥꯏꯗꯤ ꯑꯩꯅ ꯍꯥꯏꯅꯤꯡꯉꯤꯅ ꯁꯤꯅꯤꯗ ꯑ ꯅꯪꯅ ꯑꯉꯥꯡꯉꯩꯗ ꯂꯥꯏꯔꯤꯛ ꯇꯥꯛꯑꯦꯗꯅ
ꯑ
ꯑꯣꯖꯥ ꯑꯃ ꯅꯪ ꯅꯥꯀꯟꯗ ꯐꯝꯃ ꯂꯩꯗꯣꯏꯅꯦ ꯅꯪ ꯂꯥꯏꯔꯤꯛ ꯇꯥꯛꯑꯒꯀꯣ
ꯑꯥ
ꯑꯗꯨꯗ ꯑꯉꯥꯡꯉꯩꯗꯨꯅ ꯒ꯭ꯌꯥꯟ ꯇꯥꯏ ꯇꯥꯗꯦ ꯅꯪꯅꯃꯨꯛ ꯑꯉꯥꯡꯉꯩꯗꯨꯗꯅ ꯀꯣꯏꯁꯟ ꯍꯪꯉꯅꯤꯗꯅ
ꯑꯥ
ꯑꯉꯥꯡꯉꯩꯗꯨꯅ ꯄꯥꯎꯈꯨꯝ ꯈꯨꯝꯃꯛꯑꯗꯤ ꯑꯃꯨꯛ ꯅꯪꯅ ꯃꯥꯛ ꯐꯪꯗꯣꯏꯅꯦꯕꯀꯣ
ꯑ
ꯈꯨꯝꯃꯛꯇꯗꯤ ꯃꯥꯛ ꯐꯪꯉꯣꯏꯗꯣꯏꯅꯦꯕ
ꯃꯥ
ꯍꯥꯏꯕꯗꯤ ꯅꯪꯅ ꯇꯥꯛꯏꯕ ꯂꯥꯏꯔꯤꯛꯇꯨ ꯑꯉꯥꯡꯒꯩꯅ ꯒ꯭ꯌꯥꯟ ꯇꯥꯏ ꯑꯃꯁꯨꯡ ꯇꯥꯗꯦ ꯍꯥꯏꯕꯗꯣ ꯈꯪꯗꯣꯏꯅꯤꯗꯅ
ꯑ
ꯑꯗꯨ ꯀꯃꯥꯏꯅ ꯇꯧꯒꯦ ꯗꯒꯤ ꯃꯥꯛ ꯈꯨꯄꯤꯗꯤ ꯀꯃꯥꯏ ꯀꯃꯥꯏꯅ ꯄꯤꯒꯦ ꯑꯝꯇꯥ ꯍꯥꯏꯐꯦꯠ ꯍꯥꯏꯌꯨꯅꯦ
ꯎꯝ ꯑꯈꯣꯏꯁꯦ ꯅ ꯊ ꯊꯥ ꯃꯈꯥꯏꯝꯒꯤ ꯆꯥꯡꯗ꯭ꯔꯥ ꯑꯗꯨꯒꯤ ꯏꯟꯇꯔꯟ ꯆꯠꯈꯤꯕꯗꯨꯗꯅꯦ
ꯎꯝ
ꯒ꯭ꯔꯨꯞ ꯁꯨꯃꯥꯏꯅ ꯇꯝꯃꯤꯕ ꯇ꯭ꯔꯦꯅꯤꯡ ꯀꯥꯡꯒꯨꯁꯦ
ꯎꯝ
ꯀꯥꯡꯒꯨꯁꯦ ꯒ꯭ꯔꯨꯞ ꯃꯥꯄꯜ ꯊꯣꯛꯅ ꯈꯥꯏꯗꯣꯛꯑꯦꯕꯀꯣ
ꯎꯝ
ꯑꯃꯃꯝꯗ ꯃꯤ ꯇꯔꯥꯃꯥꯊꯣꯏ ꯅꯠꯇ꯭ꯔꯒꯅ ꯇꯔꯥꯅ ꯁꯥꯕ ꯌꯥꯎꯋꯦꯕꯀꯣ
ꯎꯝ
ꯑꯗꯨꯃꯥꯏꯅ ꯍꯟꯗꯛꯀꯤꯗꯤ ꯒ꯭ꯔꯨꯞ ꯅꯤꯄꯥꯜ ꯑꯣꯏꯅ ꯊꯣꯛꯈꯤꯕꯗꯧ ꯇꯧꯕꯅꯦꯕ ꯃꯤ ꯃꯤ ꯒ꯭ꯔꯨꯞ ꯅꯤꯄꯥꯜꯁꯤꯗ ꯃꯤ ꯇꯔꯥꯅ ꯁꯥꯕ ꯇꯔꯥꯃꯥꯊꯣꯏꯅ ꯁꯥꯕ ꯌꯥꯎꯋꯦꯕ
ꯎꯝ
ꯅꯣ ꯇꯧꯔꯒ ꯑꯣꯖꯥꯒꯩꯁꯤꯅ ꯑ ꯃꯣꯏ ꯃꯣꯏ ꯑꯣꯖꯥꯉꯩ ꯗꯤꯄꯥꯔꯠꯃꯦꯟꯗ ꯂꯩꯕꯁꯦ ꯃꯣꯏꯒꯤ ꯁꯨꯄꯔꯚꯥꯏꯖꯔ ꯁꯨꯄꯔꯚꯥꯏ ꯃꯈꯥꯗ ꯑꯩꯈꯣꯏ ꯒ꯭ꯔꯨꯞ ꯑꯃꯃꯝ
ꯑꯣ
ꯑꯗꯨꯒꯥ ꯒ꯭ꯔꯨꯞꯁꯦ ꯁ꯭ꯀꯨꯜ ꯆꯠꯂꯣꯅ ꯃꯣꯏ ꯃꯇꯝ ꯑꯃ ꯄꯤꯔꯛꯀꯅꯦꯕꯀꯣ
ꯑ
ꯁ꯭ꯀꯨꯜꯗꯣ ꯆꯠꯂꯦ ꯑꯩꯈꯣꯏꯅ ꯃꯣꯏꯅ ꯍꯥꯏꯔꯛꯄ ꯃꯇꯝꯗꯨꯗ
ꯑꯣ
ꯑꯗꯨꯒꯤ ꯄ꯭ꯔꯤꯟꯁꯤꯄꯥꯜ ꯚꯥꯏꯁ ꯄ꯭ꯔꯤꯟꯁꯤꯄꯥꯜ ꯇꯧꯔꯒ ꯉꯥꯡꯅꯔꯅꯦꯕ
ꯎꯝ
ꯁꯨꯃꯥꯏ ꯁꯨꯃꯥꯏꯅ ꯑ ꯌꯨꯅꯤꯚꯔꯁꯤꯇꯤꯗꯒꯤ ꯂꯥꯛꯄꯅꯤ ꯈꯣꯠꯄꯅꯤ ꯑꯗꯨ ꯑꯣꯖꯥꯁꯤꯡꯅ ꯁꯨꯃꯥꯏꯅ ꯑꯗꯨꯝ ꯑꯩꯈꯣꯏꯒꯤ ꯏꯟꯇꯔꯟꯁꯤꯞ ꯄꯤꯕꯒꯤ ꯃꯇꯝ ꯑꯃ ꯄꯤꯔꯛꯑꯦ ꯑꯣꯖꯥ ꯄꯤꯕꯤꯌꯨ ꯍꯥꯏꯗꯅꯀꯣ ꯍꯥꯏꯔꯅꯤ ꯃꯣꯏꯅ ꯆꯠꯄ ꯌꯥꯅꯤ ꯍꯥꯏꯅ ꯍꯔꯥꯎ ꯍꯔꯥꯎ ꯌꯥꯕꯤꯔꯦ ꯑꯗꯨꯗꯒꯤꯗꯤ ꯃꯣꯏꯅ ꯑꯩꯈꯣꯏ ꯑꯩꯈꯣꯏꯅ ꯇꯥꯛꯀꯗꯕ ꯁꯕꯖꯦꯛꯁꯤꯡꯗꯣ ꯃꯣꯏ ꯀ꯭ꯂꯥꯁ ꯄꯨꯟꯅ ꯀꯌꯥꯕꯥꯎ ꯆꯪꯗꯣꯏꯅꯣ ꯍꯪꯉꯛꯑꯅꯦꯕ ꯀꯣ ꯍꯌꯦꯡ ꯑꯩꯈꯣꯏ ꯀ꯭ꯂꯥꯁ ꯁꯤꯛꯁꯇꯩꯅ ꯇꯦꯟꯕꯨꯛ ꯂꯧꯖꯒꯦ ꯑꯗꯩ ꯁꯤꯛꯁ ꯇꯩꯅ ꯑꯩꯠ ꯐꯥꯎ ꯂꯧꯖꯒꯦ ꯁꯤꯛꯁ ꯇꯩꯅ ꯃꯁꯤꯡꯗꯣ ꯑꯗꯨ ꯂꯧꯔꯅꯤ ꯑꯩꯈꯣꯏꯗꯤ ꯑꯗꯨꯝ ꯁꯤꯛꯁ ꯇꯩꯅ ꯇꯦꯟꯕꯨꯛ ꯂꯧꯋꯦꯕ ꯑꯗꯣ ꯀ꯭ꯂꯥꯁ ꯆꯪꯉꯕ ꯃꯇꯨꯡꯗ ꯑꯩꯈꯣꯏ ꯑꯩꯈꯣꯏꯒꯤ ꯑ ꯑꯩꯈꯣꯏꯒꯤ ꯀꯩꯅꯣ ꯁꯨꯄꯔꯕꯥꯏꯖꯔ ꯑꯃ ꯂꯩꯗꯅ ꯑꯗꯨꯅ ꯏꯟꯁꯄꯦꯛꯁꯟ ꯂꯥꯛꯑꯅꯦꯕꯀꯣ ꯑꯩꯈꯣꯏꯅ ꯆꯪꯕꯗ ꯃꯥꯗꯤ ꯐꯝꯃ ꯂꯩꯔꯅꯤꯗꯅ ꯐꯝꯃ ꯂꯩꯔꯅꯤ ꯇꯥꯛꯄꯒꯤ ꯑꯗꯒꯤꯗꯤ ꯋꯥ ꯉꯥꯡꯕ ꯈꯣꯠꯄꯀꯣ ꯑꯉꯥꯡꯗ ꯇꯥꯛꯑꯒ ꯀꯣꯏꯁꯟ ꯍꯪꯕꯗ ꯒ꯭ꯌꯥꯟ ꯇꯥꯔꯕ ꯈꯣꯠꯂꯕ ꯍꯥꯏꯕꯅꯆꯤꯡꯕꯗꯣ ꯂꯣꯏ ꯌꯦꯡꯉꯅꯦꯕꯀꯣ
ꯑꯥ
ꯐꯖꯅ ꯇꯥꯛꯑꯗꯤ ꯅꯪꯗꯣ ꯌꯥꯔꯦ ꯈꯣꯠꯂꯦ ꯍꯌꯦꯡ ꯑꯔꯣꯏꯕꯗ ꯇꯥꯛꯄꯗ ꯍꯦꯟꯅ ꯏꯝꯄ꯭ꯔꯨꯨꯞ ꯂꯩꯅꯕ ꯍꯣꯠꯅꯔꯣ ꯍꯥꯏꯔꯛꯀꯅꯦꯕꯀꯣ
ꯑꯣ
ꯁꯨꯄꯔꯕꯥꯏꯖꯔꯗꯨꯅ ꯁꯦꯝꯗꯣꯛꯅꯤꯡꯕ ꯎꯔꯕ ꯑꯦ ꯅꯪꯒꯤ ꯁꯣꯏ ꯁꯤꯗ ꯁꯣꯏ ꯑꯗꯨꯅ ꯇꯥꯛꯄ ꯃꯇꯝꯗ ꯀꯩꯗꯧꯅꯤ ꯁ꯭ꯋꯥꯏꯒꯤ ꯃꯇꯥꯡꯁꯤꯗ ꯁꯦꯝꯗꯣꯛꯎ ꯈꯣꯠꯇꯣꯛꯎ ꯍꯥꯏꯕꯗꯣ ꯍꯥꯏꯔꯝꯒꯅꯤ ꯁꯨꯃꯥꯏ ꯇꯧꯔꯒ ꯅꯨꯃꯤꯠ ꯇ꯭ꯔꯥꯃꯉꯥꯅꯤꯖꯦ
ꯎꯝ
ꯑꯩꯈꯣꯏꯁꯦ ꯇꯥꯛꯄꯒꯤ ꯅꯤꯌꯣꯝꯁꯦ ꯇꯥꯛꯄꯤꯔꯕꯅꯦꯕꯀꯣ ꯑꯔꯣꯏꯕꯁꯤꯗꯤ ꯇꯥꯛꯑꯔꯣꯏꯕꯀꯣ ꯇꯣꯉꯥꯟꯕ ꯑ ꯇꯥꯛꯑꯅꯦꯕ ꯃꯤꯂꯥꯛꯑꯒ ꯀꯟ ꯀꯩꯅꯣꯅꯦ ꯑ ꯑꯩꯈꯣꯏꯅ ꯇꯥꯛꯄꯗ ꯃꯣꯏ ꯌꯦꯡꯉꯅꯦꯕꯀꯣ ꯑꯗꯨꯒ ꯈꯣꯏꯅꯇꯥꯛꯄ ꯌꯦꯡꯉ ꯃꯇꯨꯡꯗ ꯃꯣꯏꯅ ꯃꯥꯛ ꯄꯤꯖ ꯄꯤꯒ꯭ꯔꯅꯤꯗꯅ ꯃꯣꯏꯅ ꯑꯩꯈꯣꯏꯁꯦ ꯑꯔꯣꯏꯕ ꯀꯩꯅꯣꯗ ꯆꯪꯉꯒ ꯃꯣꯏꯅ ꯏꯟꯇꯔꯚ꯭ꯌꯨ ꯑꯃ ꯂꯧꯅꯦꯕꯀꯣ ꯂꯣꯏꯔꯕ ꯃꯇꯨꯡꯗ ꯑꯗꯨꯝ ꯂꯣꯏꯔꯦ
ꯑꯗꯣ ꯑꯩ ꯀꯩꯅꯣꯝꯇ ꯍꯪꯒꯦꯅꯦ
ꯀꯩꯅꯣꯁꯦ ꯑꯩꯈꯣꯏꯅ
ꯀ꯭ꯂꯥꯁꯄꯨꯗꯤ ꯇꯦꯟ ꯑꯦꯂꯚꯦꯟ ꯇꯨꯌꯦꯜꯞ ꯂꯩꯔꯦꯗꯅꯀꯣ ꯇꯨꯌꯦꯜꯞ ꯂꯣꯏꯕꯗꯒꯤ ꯒꯦꯖꯨꯑꯦꯁꯟ ꯂꯣꯏꯔꯦ ꯒꯦꯖꯨꯑꯦꯁꯟꯗ ꯆꯍꯤ ꯑꯍꯨꯝ ꯑꯃ ꯇꯝꯈ꯭ꯔꯦ ꯆꯍꯤ ꯑꯍꯨꯝꯁꯤꯗ ꯇꯝ ꯂꯣꯏꯔꯕ ꯃꯇꯨꯡꯗ ꯑꯃꯨꯛ ꯑꯦꯝ ꯑꯦ ꯑꯃꯨꯛ ꯇꯝꯃꯅꯤꯗꯅ
ꯎꯝ
ꯑꯦꯝ ꯑꯦ ꯇꯝꯕ ꯈꯣꯠꯄ ꯇꯧꯔꯅꯤ ꯑꯗꯤ ꯅꯪꯒꯤ ꯅꯪꯒꯤ ꯍꯥꯏꯗꯤ ꯑꯩꯈꯣꯏ ꯑꯩꯈꯣꯏꯒꯤ ꯊꯕꯛ ꯇꯧꯕꯒꯤ ꯄ꯭ꯔꯣꯁꯦꯁꯁꯦ ꯍꯥꯏꯗꯤ ꯅꯪꯅ ꯀꯔꯤ ꯊꯕꯛ ꯇꯧꯅꯤꯡꯉꯤꯅꯣ ꯍꯥꯏꯗꯤ ꯀꯃꯥꯏꯅ ꯍꯥꯏ ꯊꯕꯛ ꯇꯧꯀꯥꯟꯗꯕ ꯍꯥꯏꯗꯤ ꯑꯩꯈꯣꯏꯅ ꯀꯔꯝꯍꯥꯏꯅ ꯒ꯭ꯔꯦꯖꯨꯑꯦꯁꯟ ꯂꯣꯏꯔꯒ ꯑꯦꯝ ꯑꯦ ꯇꯝꯕꯒꯤ ꯄ꯭ꯔꯣꯁꯦꯁꯁꯦ ꯑꯦꯛꯖꯥꯝ ꯀꯔꯤ ꯊꯥꯕ꯭ꯔꯣ ꯍꯥꯏꯗꯤ ꯑꯦꯛꯖꯥꯝ ꯀꯩꯀꯩ ꯇꯧꯕ꯭ꯔꯣ ꯑꯗꯒꯤ ꯅꯅ ꯑꯦꯝ ꯑꯦ ꯂꯣꯏꯔꯒ ꯑꯃꯨꯛ ꯕꯤꯦꯗ ꯇꯧꯒꯦ ꯍꯥꯏꯒꯅ ꯀꯔꯤ ꯑꯦꯛꯖꯥꯝ ꯊꯥꯅꯤꯗꯣ ꯍꯥꯏꯐꯦꯠ ꯆꯥꯎꯔꯥꯛꯄ ꯑꯝꯗ ꯍꯥꯏꯔꯛꯎꯅꯦ
ꯑꯣ ꯑꯩꯈꯣꯏ ꯒ꯭ꯔꯦꯖꯨꯌꯦꯦꯁꯟ ꯂꯣꯏꯔꯕ ꯃꯇꯨꯡꯗꯅꯦ ꯃꯥꯅ ꯀꯗ ꯃꯥꯒꯤ ꯁꯕꯖꯦꯛ ꯄꯣꯠ ꯈꯔ ꯂꯩꯅꯦꯕꯀꯣ ꯑꯥꯔꯠꯁ ꯍꯥꯏꯕ ꯑꯃꯒ ꯁꯥꯏꯟꯁ ꯍꯥꯏꯕ ꯑꯃ ꯈꯥꯏꯗꯣꯛꯀꯅꯦꯕꯀꯣ ꯑꯥꯔꯠꯁ꯫ ꯆꯠꯂꯒꯅ ꯑꯥꯔꯠꯁ ꯏꯁꯇ꯭ꯔꯤꯝꯗ ꯆꯠꯈ꯭ꯔꯅꯦꯕ ꯁꯥꯏꯟꯁ ꯄꯥꯝꯃꯒꯅ ꯁꯥꯏꯟꯁ ꯏꯁꯇ꯭ꯔꯤꯝꯗ ꯆꯠꯈ꯭ꯔꯅꯦꯕꯀꯣ ꯁꯥꯏꯟꯁꯇꯣ ꯑꯩꯈꯣꯏꯅ꯫ ꯍꯥꯕꯕꯥ ꯀꯩꯅꯣꯖꯦ ꯐꯣꯔ ꯁꯦꯃꯤꯁꯇꯔꯕꯨꯛ ꯁꯤꯗꯅꯤꯀꯣ ꯀꯩꯅꯣ ꯇꯧꯕ ꯑꯄꯨꯟꯕ ꯁꯥꯏꯟꯁꯇ ꯌꯥꯎꯕ ꯆꯪꯕ ꯍꯥꯏꯗꯤ ꯀꯦꯃꯦꯁꯇ꯭ꯔꯤ ꯐꯤꯖꯤꯛꯁꯀ ꯂꯩꯗꯅ ꯑꯗꯨꯒꯤ ꯀꯣꯠꯇꯥ ꯂꯩꯅꯕ ꯀꯦꯃꯤꯁꯇ꯭ꯔꯤ ꯍꯩꯅꯗ꯭ꯔꯦ ꯍꯥꯏꯗꯨꯅ ꯁꯥꯏꯟꯁꯇꯥꯖꯨ ꯀꯣꯠ ꯈꯔ ꯂꯩꯌꯦꯕ ꯃꯣꯏ ꯇꯣꯉꯥꯟ ꯇꯣꯉꯥꯟꯕ ꯈꯥꯏꯗꯣꯛꯄ ꯑꯗꯨꯒꯤ ꯑꯄꯥꯝꯕ ꯄꯣꯠꯆꯁꯤꯡ ꯑꯥꯔꯠꯁꯀꯤ ꯑꯥꯔꯠꯁꯀꯤ ꯑꯄꯥꯝꯕ ꯀꯣꯠꯁꯤꯡꯗꯨ ꯈꯣꯏꯅ ꯂꯧꯔꯅꯦꯕꯀꯣ ꯑꯗꯣꯝ ꯈ꯭ꯋꯥꯏꯗꯒꯤ ꯍꯩꯅꯖꯕ ꯁꯕꯖꯦꯛ ꯑꯃ ꯂꯩꯅꯦꯕ ꯑꯗꯨꯒꯤ ꯕꯐꯤꯞ ꯁꯤꯛꯁ ꯁꯦꯃꯤꯁꯇꯔꯗ ꯑꯣꯅꯔꯁ ꯂꯧꯈꯤꯗꯠꯅꯦꯕ ꯑꯣꯅꯔꯁꯁꯦ ꯂꯧꯔꯦ ꯑꯣꯅꯔꯁꯤꯞ ꯄꯥꯁ ꯇꯧꯔꯕ ꯃꯇꯨꯡꯗꯀꯣ ꯃꯥꯁꯇꯔ ꯇꯝꯅꯕꯒꯤꯗꯃꯛꯇ ꯍꯥꯟꯅꯗꯤ ꯃꯥꯁꯇꯔ ꯇꯝꯕꯒꯤ ꯏꯟꯁꯇꯤꯇ꯭ꯌꯨꯁꯟꯁꯤꯡꯖꯦ ꯁꯤꯖꯤꯅ ꯃꯁꯥ ꯃꯁꯥꯒꯤ ꯃꯁꯥꯒꯤ ꯇ꯭ꯔꯥꯟꯁ ꯂꯧꯔꯝꯃꯦꯕ ꯑꯗꯣ ꯍꯧꯖꯤꯛ ꯌꯥꯔꯔꯣꯏ ꯃꯁꯤꯒꯤ ꯏꯟꯇ꯭ꯔꯥꯟꯁꯁꯦ ꯄꯣꯂꯤꯇꯤꯛꯁ ꯌꯥꯝ ꯇꯧꯔꯦ ꯃꯥ ꯃꯥ ꯍꯥꯞꯅꯤꯡꯕ ꯄꯨꯁꯜꯂꯒ ꯍꯥꯞꯅꯔꯦ ꯑꯗꯨꯅ ꯁꯦꯟꯇꯔꯅ ꯃꯁꯤ ꯆꯪꯅꯕꯒꯤ ꯏꯟꯇ꯭ꯔꯥꯟꯁꯁꯦ ꯂꯧꯔꯅꯤ ꯍꯥꯏꯗꯅ ꯌꯨꯖꯤꯁꯤ ꯌꯨ ꯖꯤ ꯁꯤ ꯂꯩꯖꯩ ꯌꯨꯅꯤꯌꯟ ꯄꯂꯥꯟ ꯀꯃꯤꯁꯟ ꯍꯥꯏꯕ꯭ꯔꯥꯟ ꯑꯗꯨꯅ ꯂꯧꯕꯅꯦꯕꯀꯣ ꯑꯗꯨꯅ ꯂꯧꯔꯒ ꯀꯨꯋꯦꯠ ꯀꯧꯌꯦꯕꯀꯣ ꯀꯃꯜ ꯌꯨꯅꯤꯚꯔꯁꯤꯇꯤ ꯏꯟꯇ꯭ꯔꯥꯟ ꯇꯦꯁ ꯀꯧꯋꯦꯕ ꯃꯣꯏꯖꯦ ꯁꯤꯗꯒꯤ ꯄꯩꯈꯥ ꯊꯥꯔꯅꯦꯕ ꯑꯩꯈꯣꯏꯅ ꯀꯣꯂꯥꯏꯟꯒꯤ ꯊ꯭ꯔꯨꯗ ꯊꯥꯗꯣꯏꯅꯤ ꯀꯣ ꯑꯗꯨ ꯊꯥꯔ ꯃꯇꯨꯡꯗ ꯃꯥꯅ ꯐꯪꯉꯛꯏꯕ ꯏꯁꯀꯣꯔꯗꯣ ꯑꯗꯨꯒꯤ ꯃꯇꯨꯡ ꯏꯟꯅ ꯃꯥꯖꯦ ꯑꯥ ꯏꯁꯀꯣꯔ ꯂꯤꯁ ꯄꯩꯈꯥ ꯊꯥꯒꯤꯕ ꯃꯤ ꯃꯁꯤꯡ ꯂꯣꯏ ꯊꯣꯛꯂꯛꯑꯅꯤꯗꯅ ꯑꯗꯨꯗ ꯃꯥꯗꯣ ꯃꯥꯔꯛ ꯋꯥꯡꯅ ꯐꯪꯉꯕ ꯑꯗꯨ ꯑꯣꯏꯗꯤ ꯃꯥꯅ ꯃꯈꯥ ꯃꯥꯒꯤ ꯖꯦꯅꯦꯔꯦꯜ ꯂꯥꯏꯟ ꯃꯥꯁꯇꯔ ꯇꯝꯕꯗꯨ ꯆꯠꯊꯥꯔꯛꯄ ꯌꯥꯔꯅꯦꯕ ꯃꯥꯁꯇꯔ ꯇꯝꯕꯖꯦ ꯑꯃꯨꯛ ꯂꯣꯏꯔꯕ ꯃꯇꯨꯡꯗ ꯑꯩꯈꯣꯏꯅ ꯃꯥꯁꯇꯔ ꯇꯝꯕꯗ ꯃꯥꯒꯤ ꯏꯁꯄꯦꯁꯤꯐꯤꯛ ꯑꯣꯏꯕ ꯑꯣꯅꯔꯁꯇꯣ ꯂꯩꯖꯥꯒ꯭ꯔꯦꯗꯅ ꯑꯣꯅꯔꯁꯇꯨꯗ ꯑꯃꯨꯛ ꯇꯣꯉꯥꯟꯅ ꯑꯩꯁꯦ ꯀꯔꯝꯕ ꯍꯤꯔꯝꯗ ꯍꯦꯟꯅ ꯍꯩꯅꯩ ꯍꯥꯏꯗꯅ ꯆꯪꯕ ꯌꯥꯕꯒꯦ ꯔꯤꯁꯥꯔꯁ ꯇꯧꯕ ꯌꯥꯕꯒꯦ ꯑꯃ ꯂꯩꯌꯦꯕ
ꯑꯥ
ꯑꯗꯨꯒꯤ ꯔꯤꯁ꯭ꯔꯁꯁꯤꯅ ꯅꯤꯠ ꯍꯥꯏ ꯑꯦꯟ ꯏ ꯇꯤ ꯅꯦꯠꯁꯦ ꯃꯁꯤꯁꯤꯅ ꯃꯁꯤꯁꯨ ꯌꯨ ꯖꯤ ꯁꯤꯅ ꯂꯧꯕ ꯑꯦꯛꯖꯥꯝ ꯑꯣꯏꯗꯣꯏꯅꯦꯕꯀꯣ ꯁꯤꯁꯤꯅ ꯑꯩꯅ ꯄꯥꯝꯃꯤꯕ ꯍꯤꯔꯝꯗꯨꯗ ꯔꯤꯁ꯭ꯔꯁ ꯇꯧꯗꯣꯏꯅꯦꯕ ꯔꯤꯁ꯭ꯔꯁꯁꯦ ꯇꯧꯔ ꯃꯇꯨꯡꯗ ꯄꯤ ꯍꯩꯆ ꯗꯤ ꯇꯧꯔꯅꯤꯗꯅꯀꯣ ꯄꯤ ꯑꯩꯩꯆ ꯗꯤ ꯆꯦ ꯂꯣꯏꯔꯒ ꯊꯤꯖꯟꯕ ꯍꯨꯝꯖꯟꯕ ꯕ ꯑꯣꯖꯥ ꯑꯃꯒꯤ ꯃꯈꯥꯗ ꯄꯤꯔꯛꯇꯣꯏꯅꯦꯕ ꯌꯥꯝ ꯈꯪ ꯍꯩꯔꯕ ꯑꯩꯅ ꯄꯥꯝꯃꯤꯕ ꯍꯤꯔꯝꯗꯨꯗ ꯈꯪ ꯍꯩꯔꯕ ꯑꯣꯖꯥ ꯑꯃꯒꯤ ꯃꯈꯥꯗ ꯑꯩꯁꯦ ꯔꯤꯁ꯭ꯔꯁ ꯇꯧꯗꯣꯏꯅꯦꯕ ꯔꯤꯁ꯭ꯔꯁ ꯇꯧꯔꯕ ꯃꯇꯨꯡꯗ ꯃꯥꯅ ꯑꯣꯖꯥꯗꯨꯅꯅꯦ ꯑꯦ ꯑꯩꯒꯤ ꯃꯈꯥꯗ ꯇꯧꯔꯤꯕ ꯁꯥꯇ꯭ꯔ ꯃꯍꯩꯔꯣꯏ ꯃꯥ ꯂꯣꯏ ꯈꯪ ꯍꯩꯔꯦ ꯍꯤꯔꯝꯁꯤꯗ ꯑꯗꯨꯅ ꯃꯥ ꯍꯤꯔꯝꯁꯤꯒꯤ ꯗꯥꯛꯇꯔꯦꯠ ꯄꯤꯕ ꯌꯥꯔꯦ ꯍꯥꯏꯗꯅ ꯁꯥꯔꯇꯤꯐꯤꯀꯦꯠ ꯄꯤꯔꯛꯀꯅꯦꯕꯀꯣ ꯑꯗꯨ ꯁꯥꯔꯇꯤꯐꯤꯀꯦꯠꯇꯣ ꯄꯤꯔꯑ ꯂꯣꯏꯔꯕ ꯃꯇꯨꯡꯗ ꯃꯥꯅ ꯍꯌꯦꯡ ꯑꯣꯖꯥꯒꯤ ꯑꯗꯨꯒ ꯌꯨꯅꯤꯚꯔꯁꯤꯇꯤꯒꯤ ꯑꯣꯖꯥ ꯑꯣꯏꯅꯤꯡꯉꯕ ꯀꯣꯂꯦꯖꯀꯤ ꯑꯣꯖꯥ ꯑꯣꯏꯅꯤꯡꯉꯕꯀꯣ ꯃꯗꯨꯒꯤ ꯑꯦꯛꯖꯥꯝꯗꯣ ꯐꯝꯃꯦꯗꯅ ꯑꯗꯨꯒ ꯊꯥꯔꯨꯔꯒ ꯄꯩꯥꯈꯥ ꯈꯜꯂꯛꯑꯗꯤ ꯃꯥ ꯑꯗꯨꯝ ꯑꯣꯖꯥ ꯑꯣꯏꯔꯦ
ꯑꯗꯣ ꯁꯨꯃꯥꯏꯅ ꯂꯥꯏꯔꯤꯛ ꯇꯝꯃꯛꯄꯁꯦ ꯍꯥꯏꯗꯤ ꯅꯣꯏꯅ ꯇꯝꯃꯤꯁꯦ ꯑꯩꯅ ꯈꯪꯕꯗꯗꯤ ꯒ꯭ꯔꯦꯖꯨꯑꯦꯁꯟꯗꯅ ꯆꯍꯤ ꯑꯍꯨꯝ ꯇꯝꯃꯤꯗꯅ
ꯑꯥ
ꯑ ꯅꯣꯏ ꯕꯦꯠꯇꯗꯤ ꯆꯍꯤ ꯑꯃ ꯇꯝꯕ꯭ꯔꯥ ꯑꯅꯤ ꯇꯝꯕ꯭ꯔꯥ ꯑꯍꯨꯝ ꯇꯝꯕ꯭ꯔꯥ ꯑꯗꯒꯝ ꯍꯧꯖꯤꯛꯀꯥꯟꯒꯤ
ꯕꯦꯗꯀꯤꯗꯤ ꯑꯩ ꯍꯥꯏꯔꯝꯗ꯭ꯔꯦꯕꯀꯣ ꯑꯗꯨꯒ ꯍꯧꯖꯤꯛꯀꯤ ꯔꯤꯁ꯭ꯔꯥꯁꯇꯨ ꯂꯣꯏꯕꯅꯤ ꯔꯤꯁ꯭ꯔꯁ ꯒ꯭ꯔꯦꯖꯨꯦꯁꯟ ꯂꯣꯏꯔꯕ ꯃꯇꯨꯡꯗ ꯃꯥꯁꯇꯔꯗ ꯆꯍꯤ ꯑꯅꯤ ꯇꯒꯅꯦꯕ ꯑꯅꯤ ꯔꯤꯁ꯭ꯔꯥꯁꯇꯤ ꯆꯍꯤ ꯃꯉꯥ ꯇꯧꯒꯦ ꯌꯥꯏ ꯑꯍꯨꯝ ꯇꯧꯒꯦ ꯌꯥꯏ ꯃꯥꯗꯝ ꯑꯣꯖꯥꯗꯨꯒꯤ ꯒꯥꯏꯗꯠꯇꯨꯒꯤ ꯃꯈꯥ ꯄꯣꯜꯂꯦꯕꯀꯣ ꯂꯣꯏꯁꯤꯜꯂꯅꯤ ꯑꯗꯨꯒ ꯔꯤꯁ꯭ꯔꯁ ꯇꯧꯔꯤꯕ ꯃꯤꯗꯨꯒꯤ ꯃꯈꯥ ꯄꯣꯜꯂꯦꯕ ꯑꯩ ꯉꯟꯅ ꯂꯣꯏꯁꯤꯟꯖꯒꯦ ꯍꯥꯏꯔꯁꯨ ꯑꯗꯨ ꯂꯣꯏ ꯑꯣꯖꯥ ꯑꯣꯏꯕ ꯍꯤꯔꯝ ꯑꯃ ꯂꯩꯒ꯭ꯔꯦꯗꯅ ꯑꯗꯨꯒ ꯚꯦꯠ ꯅꯠꯇ꯭ꯔꯒꯅ ꯗꯥꯏꯠ ꯍꯥꯏꯔꯤꯁꯤꯅꯅꯦ
ꯑ